ꯅꯣꯛꯀꯅꯨ ꯅꯣꯛꯀꯅꯨꯅꯦ
ꯅꯪꯅ ꯅꯣꯍꯜꯂꯤ
ꯏꯁ ꯑꯩꯅ ꯅꯪꯕꯨ ꯅꯣꯛꯑꯣ ꯍꯥꯏ ꯋꯦꯅꯦ ꯑꯩꯗꯤ ꯑꯩꯗꯤ ꯆꯨꯝꯅꯥ ꯈꯪꯕ꯭ꯔꯥ
ꯅꯪꯅ ꯉꯁꯥꯏ ꯍꯥꯏꯕꯗꯣ
ꯎꯝ
ꯑꯩ ꯍꯪꯉꯨꯏ
ꯏꯍꯨ ꯅꯣꯛꯅꯤꯕꯗ
ꯀꯔꯤꯅꯣ ꯀꯔꯤꯅꯣ ꯍꯥꯎꯗ ꯑꯃꯨꯛ
ꯏꯃꯥꯏ ꯄꯦꯃꯥ
ꯑꯩꯅ ꯀꯔꯤ ꯍꯥ ꯍꯧꯗꯥꯡ ꯂꯩꯔꯨꯔꯣ ꯍꯥꯏꯅ ꯑꯩ ꯉꯥꯎꯔ ꯆꯞ ꯃꯅꯥꯔꯦ ꯅꯪꯅꯍꯦ
ꯀꯅꯥꯗꯥ ꯍꯪꯕꯥꯅꯤ
ꯑꯣꯏ ꯃꯅꯨꯡꯗ ꯃꯤ ꯑꯍꯨꯝ ꯂꯩꯕꯥ
ꯃꯣꯏ ꯊꯥꯖꯗ꯭ꯔꯅ ꯑꯩꯅ ꯅꯪ ꯅꯪꯒꯤ ꯇꯦꯛꯁꯇꯣ ꯌꯦꯡꯍꯟꯕ ꯅꯪꯅ ꯍꯧꯗꯥꯡ ꯍꯥꯏꯕꯗꯣ
ꯍꯣꯗꯡ ꯂꯩꯔꯝꯒꯅꯤ
ꯑꯩꯅ ꯆꯪꯉꯦ ꯍꯦ ꯑ ꯆꯪꯂꯝ ꯀꯥꯟꯗꯀꯣ ꯑꯩꯅ ꯀꯔꯤꯁꯨ ꯉꯥꯡꯗꯕꯤꯗ ꯄꯪꯅ‌ꯣꯛ ꯅ‌ꯣꯛꯔ ꯆꯪꯕ ꯃꯣꯏ ꯃꯣꯏꯅ ꯀꯔꯤꯅꯣ ꯅꯪ ꯉꯥꯎꯔꯕ ꯍꯪꯕ ꯑꯩꯅ ꯑꯩꯉꯣꯟꯗ ꯍꯪꯕ ꯌꯦꯡꯉꯣꯅꯦ ꯅꯣꯏꯖꯨ ꯍꯧꯗꯥꯡ ꯆꯥ
ꯑꯗꯣ ꯃꯣꯏꯅ ꯀꯔꯤ ꯍꯥꯏꯕ꯭ꯔꯥ
ꯉꯥꯎꯕꯒꯤꯅꯦ ꯍꯥꯏꯅ
ꯍ‌ꯣꯏ ꯍ‌ꯣꯗꯥꯡ ꯆꯥꯕ ꯐꯪꯗꯕꯒꯤꯅꯤ
ꯎ ꯅꯪꯕꯨ ꯇꯩ ꯑꯃꯨꯛ ꯇꯥꯏꯅꯥꯔ ꯂꯩꯔꯦ ꯃꯣꯏ ꯑꯥ
ꯍ‌ꯣꯗꯥꯡ ꯍ‌ꯣꯗꯥꯡꯒ ꯍꯨꯏꯗ‌ꯣꯡꯗ ꯌꯥꯝ ꯍꯥꯎꯕꯅꯦꯍ‌ꯦ
ꯃꯣꯏ ꯆꯥꯕ ꯐꯪꯗꯕꯒꯤꯅꯤ
ꯅꯪ ꯆꯥꯔꯝꯕꯒꯤꯗꯤꯅꯦ
ꯍꯥꯎꯋꯦꯕ ꯑꯁ ꯍꯨꯏꯗꯣꯡ ꯗꯨꯗꯤ ꯈꯔ ꯍꯥꯎꯋꯦ ꯏꯁ ꯅꯪ ꯐꯪ ꯈꯪꯅꯕꯒꯤꯅꯦꯍꯦ ꯈ‌ꯣꯏꯔ‌ꯣꯝꯗ ꯃꯣꯃꯣꯁ ꯁꯨ ꯑꯣꯛꯆꯥꯎꯁꯨ ꯁꯟꯆꯥꯎꯁꯨ ꯂꯩꯌ‌ꯦ
ꯑꯩꯗꯤ ꯑꯣꯛ ꯆꯥꯗꯤꯌꯦ ꯑꯁꯦꯡꯕꯥ
ꯑꯗ‌ꯣ ꯁꯟ ꯁꯟꯆꯧꯒꯨꯝꯕꯗꯤ ꯆꯥꯅꯤꯡꯕ꯭ꯔꯥ
ꯁꯟꯁꯥꯗꯤ ꯆꯥꯏ ꯑꯣꯛꯁꯥꯗꯤ
ꯁꯟꯁꯥ ꯅꯠꯇꯕ ꯑꯩꯈꯣꯏ ꯃꯣꯃꯣ ꯆꯤꯛꯀꯟ ꯆꯧ ꯑꯗꯨꯃꯥꯏ ꯍꯥꯏꯕꯗꯣ
ꯍ‌ꯣꯏ
ꯌꯦꯟꯆꯧꯁꯨ ꯂꯩꯌ‌ꯦ ꯑꯣꯛꯆꯧꯁꯨ ꯂꯩꯌ‌ꯦ
ꯀꯔꯤꯕ
ꯅꯪ ꯉꯥꯅꯨ ꯑꯆꯧꯕ ꯆꯥꯕ ꯐꯪꯉꯗꯤꯕꯣ
ꯉꯅꯨ ꯆꯧ ꯉꯅꯨ ꯆꯧꯗꯤ ꯂꯩꯌ‌ꯦ ꯍꯣꯏ ꯁꯟꯆꯧꯗꯤ ꯂꯩꯇ‌ꯦ ꯁꯟꯆꯧꯗꯤ
ꯇꯜꯂꯤꯗ ꯑꯩ
ꯑꯂꯥ ꯌꯥꯔꯦꯁꯦ ꯑꯩꯕꯨ ꯄꯨ ꯑꯥꯏ
ꯇꯩꯕꯒꯤꯅꯦ
ꯁꯟꯁꯣ ꯀꯥꯏꯗꯒꯤ ꯅꯪ ꯑ ꯑ
ꯌꯥꯝ ꯍꯥꯎꯕꯅꯤꯍꯦ ꯁꯟꯆꯧꯗꯤ
ꯍꯣꯏ ꯅꯣꯏ ꯅꯣꯏꯔꯣꯝꯗ ꯆꯤ ꯆꯥꯔꯝꯒꯅꯤ ꯑꯩꯈꯣꯏꯔꯣꯝꯗ ꯆꯥꯗꯦꯍꯦ
ꯏ ꯁꯟꯆꯧꯁꯨ ꯂꯩꯌꯦ ꯑꯣꯛꯆꯧꯁꯨ ꯂꯩꯌꯦ
ꯎꯝ ꯂꯩꯔꯝꯒꯅꯤ ꯅꯪ ꯅꯣꯏꯒꯤꯗꯤ ꯂꯣꯏꯅ ꯁꯨꯔꯝꯒꯅꯤ
ꯃꯤ ꯁꯥ ꯆꯥꯔꯝꯃꯅꯤ
ꯅꯪꯅꯃꯨꯛ ꯍꯨꯏꯗꯥꯅꯕ ꯄꯤꯖ ꯍꯧꯗꯥꯡꯉ ꯍꯨꯏꯗꯥꯡꯉ ꯍꯧꯗꯥꯡ ꯍꯧꯗꯥꯡ
ꯑꯣꯏ ꯀꯥꯏꯗꯦ ꯀꯥꯏꯗꯦ
ꯍꯨꯏꯗꯣꯝꯁꯨ ꯂꯩꯌꯦꯅ ꯃꯈꯣꯡ ꯃꯉꯥ ꯄꯥꯜꯂꯦ ꯍꯨꯏꯗꯣꯡꯗꯤ
ꯃꯉꯥꯗꯤ ꯈꯪꯗꯦ ꯃꯔꯤꯗꯤ ꯈꯪꯉꯦ
ꯑꯗꯣ ꯍꯧꯗꯥꯡꯗꯨꯅ ꯃꯈꯣꯡ ꯇꯔꯨꯛ ꯄꯥꯟꯕ
ꯑꯣꯏꯔꯝꯒꯅꯦ ꯅꯣꯏꯒꯤꯗꯤ
ꯏꯁ ꯅꯩꯔꯦꯍꯦ ꯅꯪꯗꯤ ꯀꯩ ꯀꯩ ꯆꯥꯕꯅꯣ ꯑꯧꯗꯤ ꯑꯩꯗꯤ ꯑꯩ ꯆꯥꯕꯁꯤꯡꯔꯣ
ꯉꯥꯗꯣ
ꯉꯥꯗꯣ ꯉꯍꯩꯁꯨ ꯉꯥ ꯉꯥꯄꯥꯡ
ꯉꯥꯄ꯭ꯔꯨꯝ ꯂꯩꯌꯦ ꯉꯥꯍꯩ ꯂꯩꯌꯦ
ꯇꯦ ꯉꯥꯄꯪꯁꯨ ꯆꯥꯏꯌꯦ ꯉꯥꯄꯪꯡꯁꯨ ꯆꯥꯏꯌꯦ ꯉꯥꯄꯣꯡ ꯉꯥꯄꯣꯡꯁꯨ ꯉꯥꯄꯦꯡꯁꯨ ꯉ ꯄꯦꯡꯁꯨ
ꯉꯥꯄ꯭ꯔꯨꯝꯁꯨ ꯂꯩꯌꯦ ꯆꯨꯝꯃꯦ ꯅꯪ ꯅꯪ ꯍꯥꯏꯗꯣꯛꯅꯨꯁꯦ ꯑꯩ ꯍꯥꯏꯗꯣꯛꯀꯦ ꯍꯥꯟꯅ ꯉꯥꯄ꯭ꯔꯨꯝ ꯂꯩꯔꯦ ꯅꯪ ꯍꯥꯏꯕꯗꯣ ꯆꯨꯝꯃꯦ
ꯎꯝ ꯑꯗꯨ ꯄꯤꯔꯣ ꯕꯣꯔꯥ ꯑꯃ
ꯕꯣꯔꯥ ꯑꯃ ꯄꯤꯒꯦꯁꯦ ꯆꯥꯅꯤꯡꯕ꯭ꯔꯣꯅꯦ ꯑꯁ
ꯍꯥꯎꯕꯅꯦꯍꯦ ꯉꯥꯄ꯭ꯔꯨꯝꯗꯤ
ꯉꯥꯄ꯭ꯔꯨꯡ ꯌꯥꯝ ꯂꯩꯌꯦ ꯁꯤꯗꯤ ꯑꯁ ꯆꯥꯅꯤꯡꯗꯦꯍꯦ
ꯑꯩ ꯑꯩꯒꯤ ꯐꯦꯕꯣꯔꯥꯏꯠꯅꯤ ꯉꯥ
ꯉꯥꯄ꯭ꯔꯨꯝꯗꯤ ꯃꯀꯣꯛ ꯈꯛꯇ ꯆꯥꯅꯤꯡꯉꯥꯏ ꯂꯩꯌꯦꯅꯦ ꯀꯦꯖꯤ ꯑꯣꯟꯕ ꯀꯥꯟꯗ ꯃꯀꯣꯛꯅ ꯑꯌꯥꯝ ꯀꯦꯖꯤ ꯍꯥꯟꯅ
ꯀꯨꯝꯕꯅꯦꯕ
ꯏꯁ ꯉꯥꯄ꯭ꯔꯣꯨꯝꯗꯣ ꯀꯥꯏꯗꯩꯅꯣꯗ
ꯎꯝ
ꯉꯥꯄ꯭ꯔꯨꯝꯗꯤ ꯌꯥꯝꯅ ꯁꯥꯡꯕ ꯑꯗꯨ ꯑꯩꯅ ꯉꯈꯥ ꯉꯈꯥ ꯆꯥꯏ ꯉꯈꯥꯁꯨ ꯆꯥꯏ ꯉꯈꯥꯁꯨ ꯆꯥꯏ
ꯅꯪ ꯂꯣꯏꯅ ꯆꯥꯏꯔꯦ ꯗꯨꯗꯤ ꯑꯩꯕꯨ ꯐꯥꯎ ꯁꯥꯔꯝꯒꯅꯤ ꯗꯨꯗꯤ ꯑꯩꯕꯨ ꯎꯔꯗꯤ
ꯅꯪ
ꯅꯪꯗꯤ ꯂꯣꯏꯅꯦ
ꯑꯗꯨꯕꯨꯗꯤ ꯆꯥꯗꯦ ꯑꯗꯨꯗꯤ ꯆꯥꯗꯦꯍꯦ ꯑꯗꯨꯗꯤ ꯆꯥꯗꯦꯍꯦ ꯀꯥꯏꯗꯩꯩ ꯂꯣꯏ ꯂꯣꯏꯅ ꯍꯥꯏꯕ ꯂꯣꯏꯅ ꯍꯥꯏꯕ ꯅꯪꯒꯤ ꯉꯥ ꯉꯥ ꯅꯠꯇꯦꯅ ꯅꯪ ꯉꯥ ꯅꯠꯇꯤꯅ ꯑꯩ ꯍꯥꯏꯅꯤꯡ
ꯉꯥꯎꯕꯗ ꯂꯣꯏꯅ ꯂꯣꯏꯅ ꯍꯥꯏꯗꯤ ꯉꯥꯅ ꯍꯥꯏꯕ ꯅꯠ
ꯂꯣꯏꯅ ꯍꯥꯏꯔꯗꯤ ꯍꯣꯏ ꯆꯥꯔꯗꯤ ꯑꯩꯅ ꯍꯥꯟꯅꯤ ꯂꯣꯏ ꯆꯠꯊꯣꯛꯈ꯭ꯔꯅꯤ ꯅꯪ ꯅꯣꯏꯁꯨ ꯂꯩꯔꯔꯣꯏ ꯍꯧꯖꯤꯛ ꯆꯟꯗ꯭ꯔ ꯅꯣꯡꯃ ꯅꯣꯡꯃꯒꯤ ꯈꯤꯇꯪ ꯈꯤꯇꯪ ꯆꯥꯁꯜꯂꯛ ꯑꯅꯤ ꯂꯣꯏꯅ ꯆꯠꯊꯣꯛꯈ꯭ꯔꯅꯤ ꯅꯍꯥꯟꯗꯩꯩ
ꯅꯪ ꯋꯥꯗꯤ ꯀꯔꯥꯏ ꯀꯥꯏꯗ ꯇꯝꯕꯤꯔꯣ ꯑꯩꯉꯣꯟꯗ ꯇꯝꯕꯤꯌꯨꯅꯦ
ꯏꯁ ꯑꯩꯉꯣꯟꯗ ꯇꯝ ꯂꯧꯅꯤꯡꯕꯔꯥ ꯀꯣꯔꯁ ꯁꯤꯛꯁ ꯃꯟ ꯀꯣꯔꯁ ꯂꯧꯅꯤꯡꯉꯦ ꯁꯤꯛꯁ ꯃꯟ ꯀꯣꯔꯁ
ꯀꯀꯥꯏꯅꯣ ꯂꯣꯀꯦꯁꯟ ꯊꯥꯔꯛꯑꯣ
ꯂꯤꯁꯤꯡ ꯀꯨꯟꯊ꯭ꯔꯥꯒ ꯑꯍꯨꯝ ꯍꯣꯡꯕꯅꯦ ꯏꯁ ꯍꯣꯡꯕꯅꯤꯍꯦ ꯅꯪ ꯀꯥꯏꯗꯒꯤ
ꯂꯤꯁꯤꯡ ꯀꯨꯟ
ꯊꯥ ꯇꯔꯨꯛꯒꯤꯅꯦ
ꯊꯥ ꯇꯔꯨꯛꯇ ꯂꯤꯁꯤꯡ ꯀꯨꯟꯊ꯭ꯔꯥ
ꯏꯁ ꯎꯝ ꯌꯥꯔꯦꯍꯦ ꯑꯗꯨꯗꯤ ꯃꯤ ꯑꯗꯨꯐꯥꯎ ꯌꯥꯝ ꯍꯣꯡꯉꯦ ꯌꯥꯝ ꯍꯣꯡꯉꯦ ꯃꯤ ꯀꯤꯎ ꯂꯩꯅꯔꯤ ꯀꯥꯟꯁꯤꯗ ꯅꯪ
ꯑꯩꯒꯤꯗꯤ ꯇꯝꯕꯤꯗ꯭ꯔꯁꯨ ꯌꯥꯏꯗ ꯑꯈꯣꯅꯏꯗꯤ ꯑꯗꯨ ꯌꯧꯗ꯭ꯔ
ꯑꯩꯁꯨ ꯅꯪꯒꯤ ꯇꯝꯅꯤꯡꯗꯅ ꯂꯩꯔꯕꯅꯤ ꯉꯔꯥꯡ ꯅꯍꯥꯟꯗꯒꯤ ꯅꯪ ꯅꯨꯄꯥꯗꯨꯅ ꯇꯝꯕꯤꯌꯣ ꯇꯝꯕꯤꯌꯣ ꯍꯥꯏꯔ ꯈꯣꯠꯇ ꯂꯩꯕꯒꯤ ꯑꯁ ꯅꯨꯡꯉꯥꯏꯇꯔꯦ ꯍꯥꯏꯅ ꯍꯥꯏꯕ ꯋꯥꯅꯤ ꯉꯔꯥꯡ ꯅꯍꯥꯟ ꯅꯪ ꯅꯨꯄꯥ ꯅꯪ ꯐꯨꯕꯗꯣ ꯐꯔꯕ ꯍꯧꯖꯤꯛꯇꯤ
ꯈꯪꯕ ꯇꯥꯏꯗ
ꯇꯥꯏꯗ ꯅꯪ ꯅꯪꯒꯤ ꯀꯔꯤꯔꯣ ꯇꯦꯛꯑꯦ ꯍꯥꯏꯕꯗꯣ
ꯍꯦꯁ ꯑꯣꯏꯔꯝꯒꯅꯤꯗ
ꯐꯖꯅ ꯐꯨꯕ ꯃꯥꯜꯂꯦꯀꯣ ꯑꯗꯨꯗ ꯑꯗꯨ ꯅꯥꯕ ꯐꯔꯕ ꯍꯥꯏꯕ ꯍꯥ
ꯉꯁꯥꯏꯗꯩꯩ ꯐꯨ ꯑ ꯅ ꯅꯍꯥꯟꯅ ꯅꯥꯕ ꯐꯔꯦꯗ
ꯂꯤꯆꯩꯅ ꯐꯨꯕ꯭ꯔꯥ ꯈꯣꯡꯄꯥꯛꯅ ꯀꯥꯎꯔ ꯐꯨꯏꯔꯥ
ꯆꯩ ꯐꯨꯕꯁꯤꯗꯤ ꯅꯪꯁꯨ ꯅ ꯅ ꯃ ꯅꯃꯥꯅ ꯌꯥꯝ ꯁꯧꯒꯜꯂꯤ ꯍꯥꯏꯗꯅ ꯅꯪꯕꯨ
ꯑꯩꯁ ꯀꯥꯏꯗꯩ ꯑꯩ ꯁꯥꯎꯔꯣꯏ ꯑꯩ ꯁꯨꯛ ꯁꯥꯎ ꯑꯥ ꯏꯁ ꯑꯩ ꯁꯨꯡꯁꯥꯎ ꯁꯥꯎꯗꯦꯍꯦ ꯏꯃꯥꯗꯤ ꯀꯥꯏꯗꯒꯤ ꯏꯁ ꯐꯥꯎꯅꯕꯅꯤ ꯐꯥꯎ ꯐꯥꯎꯅꯒꯗꯕꯅꯤ ꯍꯦꯜꯂꯦ ꯍꯥꯏꯌꯦ ꯏꯁ ꯅꯍꯥꯟꯗꯣ
ꯂꯝ ꯍꯦꯜꯂꯦ ꯍꯥꯏꯔꯒ ꯑꯩꯉꯣꯟꯗ ꯀꯣꯜ ꯇꯝꯂꯝꯃꯤꯍꯦ
ꯇꯥꯕ꯭ꯔꯣ ꯅꯍꯥꯟꯗꯣ
ꯑꯝ ꯑꯝ
ꯑꯌꯨꯛ ꯅꯨꯄꯤ ꯆꯦꯜꯂꯛꯄ ꯁꯤꯐꯥꯎ ꯌꯧꯔꯛꯀꯥꯟꯗ ꯂꯥꯏꯅ ꯐꯥꯕꯩꯔ ꯈꯪꯗꯦ ꯑꯩꯈꯣꯏ ꯈꯨꯟꯗꯣ ꯌꯧꯔꯛꯄ ꯉꯝꯗꯦ ꯇꯨꯔꯦꯟꯗꯒꯤ ꯑꯗꯨꯝ ꯅꯥꯥꯛꯊꯣꯛꯇꯅ ꯆꯠꯈꯤ ꯑꯣꯏꯔꯝꯒꯅꯤ ꯑꯁꯦꯡꯕꯅꯦ
ꯈꯪꯗꯦ ꯅꯪ ꯑꯁ ꯅꯪꯁꯦ ꯑꯁ ꯍꯧꯗꯥꯡꯗꯒꯤ ꯌꯥꯝꯅ ꯀꯩꯅꯣ ꯇꯧꯈ꯭ꯔꯦ
ꯑꯩꯈꯣꯏꯗꯤ ꯍꯧꯗꯥꯡꯗꯤ ꯈꯪꯗꯦ ꯍꯧꯗꯣꯡ ꯈꯪꯉꯤ
ꯍꯧꯗꯥꯡ ꯍꯧꯗꯥꯡꯅꯤ ꯀꯩꯅꯣ ꯌꯥꯝ ꯇꯧꯈ꯭ꯔꯦ
ꯑꯧ ꯍꯧꯗꯥꯡꯅꯤ ꯍꯥꯏꯌꯦ
ꯍꯧꯗꯥꯡꯗꯣ ꯊꯤꯅ ꯐꯪꯅꯕ ꯊꯤꯌꯨꯀꯣ
ꯊꯤꯒꯦꯁꯦ ꯑꯁ ꯑꯩꯅ ꯉꯁꯥꯏꯗꯤ ꯃꯣꯏꯕꯨ ꯍꯪꯂꯒ ꯃꯣꯏ ꯅꯔꯚꯁ ꯆꯠꯂ ꯂꯩꯈꯤ
ꯅꯪꯅ ꯄꯪꯕꯒꯤ ꯅꯪ ꯅꯪꯅ ꯁꯤ ꯁꯤꯡꯕꯩꯔ ꯈꯪꯗꯦꯍꯦ
ꯄꯥꯈꯪ ꯑꯃꯥ ꯑꯣꯏꯔꯒ ꯍꯧꯗꯥꯡ ꯍꯨꯏ ꯍꯧꯗꯥꯡ ꯍꯨꯏꯗꯣꯡꯐꯥꯎ ꯈꯪꯗ꯭ꯔꯗꯤ ꯀꯃꯥꯏꯟ ꯄꯥꯈꯪ ꯇꯧꯔꯤ ꯖꯥꯠꯅꯣ
ꯍꯧꯗꯣꯡꯔ ꯍꯧꯗꯥꯡꯔ ꯈꯪꯗꯦ ꯅꯪꯗꯤ ꯄꯪꯆꯥ ꯆꯥꯔꯝꯕꯅꯦ ꯑꯗꯨꯗꯨꯅꯦ ꯅꯪꯒꯤ ꯅꯁꯥꯁꯦ ꯌꯥꯝ ꯐꯩꯔꯝꯒꯅꯤ ꯑꯗꯨꯗꯤ
ꯇꯤꯟꯊ꯭ꯔꯣꯛꯇꯤ ꯆꯥꯗꯦ ꯍꯥ ꯇꯤꯟꯠꯇ꯭ꯔꯣꯛꯇꯤ ꯆꯥꯗꯦ ꯌꯥꯔꯦ ꯌꯥꯔꯦ ꯇꯤꯟꯊ꯭ꯔꯥ ꯇꯤꯟꯊ꯭ꯔꯥ ꯇꯤꯟꯊ꯭ꯔꯣꯛꯗꯤ ꯅꯣꯏ ꯌꯥꯝ ꯂꯩꯁꯥꯕꯤꯁꯤꯡ ꯌꯥꯝ ꯆꯥꯏꯒꯠꯂꯦ ꯍꯥꯏꯌꯦ ꯆꯥꯎ
ꯅꯪꯅ ꯅꯪꯅ ꯂꯣꯏꯅ ꯆꯥꯕ ꯑꯩꯨꯁꯨ ꯆꯥꯕ ꯃꯥꯟꯕ ꯅꯪꯗꯤ ꯑꯣꯛꯁꯥ ꯆꯥꯏ ꯑꯩꯗꯤ ꯑꯣꯛ ꯁꯥ ꯆꯥꯗꯦꯗꯅ
ꯑꯗꯣ ꯅꯪꯗꯤ ꯁꯟꯆꯧ ꯆꯥꯔꯕ꯭ꯔꯥ
ꯁꯤꯗ ꯑꯃꯨꯛ ꯍꯧꯔꯦꯇꯨ ꯑꯩꯅ ꯉꯁꯥꯏ ꯍꯥꯏꯔ ꯁꯟꯆꯧ ꯂꯩꯗꯦ ꯍꯥꯏꯔ ꯑꯩꯈꯣꯏ ꯁꯣꯜꯂꯤ ꯉꯥꯏꯁꯤꯗ
ꯍꯨꯏꯆꯧꯁꯨ ꯂꯩꯌꯦ ꯅꯍꯥꯟꯗꯤ ꯍꯨꯏꯆꯧꯅꯦ ꯁꯟꯆꯧꯅꯦ ꯁꯟꯆ ꯁꯟ ꯁꯟꯆꯧꯅꯦ ꯍꯨꯏꯆꯧꯅꯦ ꯑꯁ ꯉꯥꯆꯧꯅꯦ ꯍꯥꯎꯈ꯭ꯔꯖꯥꯠꯅꯤ ꯃꯣꯏꯗꯨ
ꯂꯩꯔꯝꯒꯅꯤ ꯅꯪꯉꯣꯟꯗꯗꯤ ꯑꯦ
ꯑꯗꯣ ꯀꯩꯅꯣꯒꯤ ꯀꯩꯅꯣꯗꯣ ꯅꯪ ꯈꯪꯕ꯭ꯔꯥ
ꯀꯩꯅꯣꯒꯤꯗꯤ ꯀꯩꯅꯣ ꯀꯔꯤꯅꯣ ꯀꯔꯤꯅꯣ ꯍꯥꯏꯔꯤꯅꯦ
ꯀꯩꯅꯣꯒꯤ ꯀꯩꯅꯣꯗꯣ ꯑꯁ ꯀꯩꯅꯣꯒꯤ ꯀꯩꯅꯣ ꯍꯥꯏꯗꯤ ꯑꯍꯦ ꯑꯗꯨ ꯈꯪꯖꯔꯤꯖꯤ ꯅꯪ ꯁꯣꯏꯔꯤ
ꯑꯦꯛꯖꯥꯝ ꯊꯥꯔꯒꯥꯟ ꯅꯪ ꯃ꯭ꯔꯥꯛ ꯆꯥꯝꯃꯗ ꯆꯥ ꯆꯥꯝꯃ ꯄꯤꯒꯦ ꯇꯧꯔꯦ ꯐꯥꯎ ꯖꯦꯔꯣꯐꯥꯎ ꯄꯤꯅꯤꯡꯉꯝꯑꯣꯏꯅ ꯀꯩꯅꯣꯒꯩ ꯀꯩꯅꯣꯗꯣ ꯍꯥꯥꯡ
ꯊꯥꯏꯅ ꯅꯪ ꯇꯧꯈꯤꯕꯔꯣ
ꯑꯩ ꯀ꯭ꯔꯤꯅꯣ ꯇꯧꯔꯤꯖꯦ
ꯇꯧꯅꯤ
ꯀꯩꯅꯣꯒꯤ ꯀꯩꯅꯣꯗꯣ
ꯅꯪ ꯑꯃꯨꯛ ꯀꯥꯎꯔꯝ ꯀꯥꯎꯔꯝꯕꯒꯤꯔꯣ
ꯅꯣꯏꯌꯨꯝ ꯃꯈꯥꯒꯤ ꯃꯊꯛꯀꯤꯗꯣ ꯇꯥꯕ꯭ꯔꯣ ꯅꯣꯏꯌꯨꯝ ꯃꯈꯥꯒꯤ ꯃꯊꯛꯀꯤꯗꯣ ꯆꯠꯈ꯭ꯔꯕ꯭ꯔꯥ
ꯆꯠꯇ꯭ꯔꯤꯗꯥ
ꯑꯣ ꯑꯗꯨ ꯃꯅꯨꯡꯒꯤ ꯃꯄꯒꯤ ꯃꯅꯨꯡꯒꯤ ꯃꯄꯥꯡꯒꯤꯗꯨꯗꯤ
ꯃꯄꯥꯟꯒꯤꯗꯤ ꯂꯩꯔꯤꯌꯦ ꯃꯅꯨꯡꯒꯤꯗꯤ ꯂꯩꯇ꯭ꯔꯦ
ꯃꯅꯨꯡꯒꯤ ꯃꯄꯥꯡꯒꯤꯗꯣ ꯍꯥꯏ ꯃꯄꯥꯡꯒꯤ ꯇꯣꯉꯥꯟ ꯇꯣꯉꯥꯟꯅ ꯍꯥꯏꯌꯦ
ꯅꯪ ꯀꯤꯕ꯭ꯔꯣ ꯑꯗꯨꯗꯤ
ꯑꯗꯨꯗꯤ ꯍꯥꯥ
ꯀꯤꯔꯝꯒꯅꯤ ꯑꯗꯨꯗꯤ ꯅꯪ ꯑꯗꯨꯅ ꯅꯪ ꯑꯗꯨꯒꯤ ꯅꯪ ꯂꯩ ꯂꯩꯕ ꯉꯝꯗꯕꯅꯦ
ꯅꯪ ꯉꯁꯤ ꯀꯩꯅꯣ ꯆꯥꯗꯔꯥ ꯃꯥꯜꯂꯦꯀꯣ ꯅꯪ ꯉꯁꯥꯏꯗꯒꯤ ꯅꯠꯇꯦ ꯉꯁꯥꯏꯗꯤ ꯅꯪ ꯅꯣꯛꯄꯒꯤ ꯐꯥꯏꯟ ꯌꯥꯝ ꯇꯥꯔꯅꯤꯀꯣ ꯅꯪꯗ ꯕꯨꯗꯨ ꯐꯥꯏꯟ ꯇꯥꯔꯗꯤꯅꯪ ꯕꯨꯗꯨ ꯐꯥꯏꯟ ꯂꯧꯑꯣꯔꯥ ꯅꯪꯉꯣꯟꯗ ꯏꯁ ꯑꯥꯏ ꯀꯥꯏꯗꯒꯤ ꯑꯩꯅ ꯂꯣꯏ ꯑꯗꯨ ꯑꯩꯉꯣꯟꯗ ꯂꯣꯏꯅ ꯄꯩꯁꯥ ꯄꯤꯌꯨ ꯉꯔꯥꯡ ꯍꯥꯟꯗꯤꯁꯨ
ꯅꯪꯅ ꯄꯤ ꯅꯪꯅ ꯉꯁꯤꯁꯨ ꯉꯥꯁꯤꯁꯨ ꯄꯤꯔꯝꯒꯅꯦ ꯅꯪꯅꯣ
ꯃꯤꯁꯤꯁ ꯀ ꯀꯔꯤꯅꯣ
ꯀ꯭ꯔꯤꯅꯦ
ꯅꯪꯒꯤ ꯍꯣꯏ ꯆꯨꯝꯃꯤꯅꯦ ꯀꯔꯤꯅꯦꯅꯦ ꯅꯁꯥꯒꯤꯗꯣ
ꯆꯤ ꯅꯪꯖꯨ ꯅꯣꯛꯄ ꯍꯧꯋꯦ ꯇꯨ ꯍꯥꯏ
ꯅꯪ ꯅꯪꯅꯆꯤꯟꯗꯣ ꯂꯥꯁꯇ ꯂꯣꯏꯅ ꯀꯥꯏꯗꯅ ꯐꯣꯠꯆꯤꯟꯒꯅꯤ ꯄꯤꯟꯅ
ꯑꯩꯒꯤ ꯆꯤꯟ ꯈꯛꯇ ꯅꯠꯇꯦ ꯑꯩꯒꯤ ꯄꯨꯛ ꯐꯥꯎ ꯅꯥꯔ ꯂꯩꯖꯤꯗꯤ
ꯀꯩꯅꯣ ꯍꯥꯏꯖꯤꯕꯣ ꯅꯪꯒꯤ ꯄꯨꯛꯅꯥꯔꯗꯤ ꯐ꯭ꯔꯤꯁ ꯃꯅꯨꯡꯗ ꯆꯪꯉꯣ ꯏꯪꯗꯥꯅꯤꯡꯉꯥꯏ
ꯑꯈꯣꯏ ꯐ꯭ꯔꯤꯁ ꯂꯩꯇꯤ